ꯍꯜꯂꯣ
ꯇꯥꯔꯕ꯭ꯔꯣ
ꯇꯥꯔꯦ ꯃꯥꯏꯀ꯭ꯔꯣꯐꯣꯟ ꯌꯥꯎꯈꯤꯗꯔꯦ
ꯌꯥꯈꯤꯗ꯭ꯔꯕꯣ
ꯈꯪꯗꯦ ꯉꯁꯥꯏꯒꯩꯗꯤ ꯌꯥꯔꯝꯕꯅꯦ
ꯑꯣ ꯑꯣ ꯑꯣ ꯑꯗꯨꯗꯤ ꯀꯩ ꯍꯥꯏꯕ
ꯉꯁꯥꯢꯒꯩꯗꯤꯅꯦ
ꯑ ꯥꯑꯣ
ꯃꯥꯏꯀ꯭ꯔꯣꯐꯣꯟ ꯌꯥꯔꯝꯃꯤꯗꯅ ꯍꯧꯖꯤꯛꯅ ꯑꯃꯨꯛ ꯀꯥꯏꯗꯩꯅꯣ ꯌꯥꯔꯛꯇꯦꯌꯦ
ꯑꯣ ꯀꯩꯗꯧꯈ꯭ꯔꯦ
ꯑꯩ ꯌꯥꯝ ꯅꯨꯡꯉꯥꯏꯌꯦꯅ ꯄꯣꯡꯉꯝꯃꯒ ꯌꯦꯡꯉꯨꯅꯦ
ꯅꯨꯡꯉꯥꯏꯕ ꯌꯥꯗꯦꯗꯅꯦꯗꯤ ꯍꯔꯥꯎꯕ ꯌꯥꯗꯦꯅꯦ ꯑꯗꯨꯗꯤꯁꯦ
ꯌꯥꯗꯦ
ꯎꯝ ꯈꯪꯗꯦꯗ ꯅꯥ
ꯑꯩꯈꯣꯏ ꯁꯤꯗꯗꯤ ꯅꯣꯡ ꯑꯝꯀꯁꯨ ꯇꯥꯔꯤꯌꯦ ꯃꯆꯤꯠ ꯃꯆꯤꯠ ꯃꯆꯤꯠ
ꯌꯥꯝ ꯅꯨꯡꯉꯥꯏꯗꯧꯃꯟꯂꯦ ꯑꯩ ꯌꯥꯝ ꯂꯩꯅꯤꯡꯉꯦꯕ
ꯎꯝ ꯍꯧꯖꯤꯛꯀꯥꯟ ꯋꯦꯗꯔ ꯅꯨꯡꯉꯥꯏꯕ ꯀꯧꯋꯦ ꯅꯨꯡꯉꯥꯏꯕ ꯆꯤꯡꯉꯦ ꯅꯨꯡ ꯀꯟꯅ ꯇꯥꯕꯁꯨ ꯑꯣꯏꯗꯕꯀꯣ ꯎꯝ ꯇꯞꯂꯤ ꯇꯞꯂꯤ ꯃꯆꯀꯨꯞ ꯃꯀꯨꯞ ꯃꯀꯨꯞ ꯇꯥꯔꯒꯀꯣ
ꯎꯝ
ꯅꯨꯡꯉꯥꯏ
ꯄꯥꯝꯃꯦ ꯑꯩ ꯐꯩꯖꯨꯞ ꯁꯨꯞꯄꯒ ꯇꯨꯝꯅꯤꯡꯉꯦꯕ ꯅꯨꯡꯊꯤꯜ ꯁꯥꯔꯁꯨ ꯑꯩ ꯅꯨꯡꯗꯥꯡ ꯇꯨꯝꯕꯗꯣ ꯅꯨꯡꯉꯥꯏꯅ ꯇꯨꯝꯅꯤꯡꯉꯦꯕ
ꯎꯝ ꯅꯪ ꯍꯧꯖꯤꯛ ꯃꯣꯖꯥ ꯇꯣꯡꯉꯤꯕꯣ
ꯑꯗ ꯃꯣꯖꯥꯅꯣ ꯁꯨꯡ ꯇꯨꯡ ꯃꯣꯖꯥꯒꯇ ꯃꯣꯖꯥꯒꯤ ꯄꯥꯡꯒꯜ ꯑꯩ ꯉꯝꯗꯦ ꯑꯗꯨꯗ ꯉꯝꯕ ꯋꯥꯅꯤ
ꯍꯣꯏ
ꯁꯤꯂꯥ ꯁꯥꯗꯂꯥꯛꯄꯗ ꯁꯤꯗꯗꯤ ꯁꯨꯡꯉꯝ ꯉꯝꯃꯔꯣꯢ ꯃꯨ ꯑꯩ ꯍꯨꯃꯥꯡꯅ ꯃꯍꯤ ꯌꯥꯝ ꯆꯦꯜꯂꯦ ꯍꯥꯏꯕ
ꯎꯝ
ꯗꯨꯒꯤꯅꯦꯗ ꯎꯝ ꯑꯗꯨꯗꯗꯤ ꯑꯩ ꯃꯣꯖꯥ ꯇꯣꯡꯕ ꯌꯥꯝ ꯉꯝꯃꯦꯅ
ꯊꯥ
ꯑꯗꯨꯗ ꯂꯥꯛꯄꯗꯗꯤ ꯑꯩ ꯃꯣꯖꯥ ꯌꯥꯝ ꯇꯣꯡꯉꯦꯅ ꯍꯥꯏꯕ
ꯇꯣꯡꯉꯤ ꯇꯣꯡꯉꯦ
ꯁꯤꯉꯝꯗꯦ ꯑꯗꯨꯗ ꯂꯥꯛꯄꯗꯗꯤ ꯑꯩꯅ ꯂꯥꯛꯄ ꯊꯥꯗꯨꯗꯁꯨ ꯐꯩꯖꯨꯞꯀ ꯁꯨꯞꯄꯒ ꯇꯨꯝꯕꯅꯦ ꯑꯩꯗꯤ ꯌꯥꯝ ꯅꯨꯡꯉꯥꯏꯌꯦꯕ ꯑꯗꯨꯄꯗꯤ ꯇꯥꯕ꯭ꯔꯣ
ꯇꯥꯏ ꯑꯩ ꯀꯩꯅꯣ ꯐꯣꯟꯒꯤꯗ ꯀꯩꯅꯣꯝꯃ ꯌꯦꯡꯉꯨꯕꯅꯤꯗ ꯆꯪꯉꯨꯕꯅꯤꯗ ꯀꯩ ꯕꯣꯜꯒꯤꯔ ꯀꯩꯅꯣ ꯌꯥꯝ ꯂꯥꯎꯅꯒ꯭ꯔꯦ ꯀꯅꯥ ꯍꯧꯖꯤꯛ ꯀꯅꯥ ꯀꯅꯥ ꯁꯥꯟꯅꯩꯅꯣ
ꯍꯧꯖꯤꯛꯁꯦ ꯏꯢꯢ
ꯍꯥꯥ
ꯏꯅ ꯍꯧꯔꯒ ꯖꯤꯞꯅ ꯍꯧꯕ ꯂꯝ ꯑꯃꯒ
ꯑ ꯎꯝ
ꯑꯗꯨꯗꯨꯒ ꯑꯔꯅ ꯍꯧꯕ ꯇꯤꯅꯥꯅ ꯂꯣꯏꯕ ꯂꯝ ꯑꯃꯒ
ꯑꯣ ꯑꯗꯨꯗꯤ ꯇꯤꯅꯥꯗꯨꯝ ꯉꯝꯃꯅꯤꯅꯦ
ꯑꯁ ꯖꯤꯞꯅ ꯍꯧꯖꯤꯛ ꯑꯃ ꯆꯟꯈ꯭ꯔꯦ
ꯑꯣ ꯑꯗꯨꯏ ꯑꯣꯏꯖꯥꯔꯣ ꯂꯥꯎꯔꯤꯗꯣ
ꯍꯣꯏ ꯅꯣꯏꯅꯦ ꯀꯥꯏꯗꯔꯣ
ꯎꯝ ꯅꯠꯇꯦ ꯊꯪꯅꯕꯗ ꯇꯨꯔꯦꯟ ꯋꯥꯡꯃꯗꯣ
ꯑꯣꯅꯤꯡꯒꯤ
ꯇꯔꯤ
ꯇꯨꯔꯦꯜ ꯋꯥꯡꯃꯗ ꯂꯥꯛꯑꯣꯗꯣ ꯑꯗꯨꯐꯥꯎ ꯇꯥꯔꯤꯕ
ꯇꯥꯏꯌꯦ ꯑꯁꯣꯅꯥꯕꯅ ꯈꯣꯟ ꯁꯨꯕ ꯄꯣꯛꯄ ꯑꯩꯈꯣꯏ ꯁꯤꯗ ꯇꯥꯏꯕ
ꯍꯖꯥꯗ ꯅꯣꯏꯒꯤ ꯅꯣꯏ ꯋꯥꯡꯃꯗ ꯂꯩꯕꯗꯨ ꯀꯩ ꯀꯩꯅꯣ
ꯇꯨ ꯑꯗꯨꯅꯤ ꯀꯩ
ꯑꯗꯨ ꯀꯗꯥꯏꯋꯥꯏ ꯑꯣꯏꯒꯦꯔꯥ ꯍꯥꯏꯗꯤ ꯀꯔꯝ ꯁ꯭ꯀꯨꯜꯅꯅꯥꯥꯛꯇꯣꯏꯔꯣ ꯖꯥꯕꯅꯅꯥꯥꯛꯇꯔꯣ
ꯌꯇ ꯀꯜꯖꯒ ꯍꯥꯏꯅꯦ ꯎꯝ
ꯅꯃꯥꯟꯅꯕꯤ ꯔꯣꯖꯤꯌꯥꯗꯨꯗ꯭ꯔꯣ
ꯅꯠꯇꯦꯗꯣ ꯑꯁꯤꯗꯤ ꯍꯦꯛ ꯅꯛꯑ ꯌꯦꯜꯅ ꯍꯧꯕ ꯂꯝꯗꯣ ꯃꯩꯇꯩꯒꯤ ꯑꯗꯨ꯭ꯋꯥꯏ ꯖꯒꯥꯗꯅꯦ ꯍꯥꯏꯔꯁꯨ ꯌꯥꯏꯑꯌꯦꯦ ꯁꯤꯗꯤ ꯅꯠꯇ꯭ꯔ
ꯉꯛꯄꯅꯦ ꯑꯁꯤꯗꯤ ꯑꯁ ꯑꯩ ꯐꯣꯟꯁꯦ ꯌꯥꯝ ꯄꯥꯈꯠꯂꯦ ꯍꯧꯖꯤꯛ ꯈꯤꯇꯪ ꯈꯤꯇꯪ ꯎꯔꯤꯁꯦ ꯑꯃꯨꯛ ꯄꯣꯛ ꯉꯝꯃꯝꯈ꯭ꯔꯗꯤ ꯑꯩ ꯎꯄꯥꯏ ꯂꯩꯇ꯭ꯔꯦ ꯎ ꯎ
ꯅꯣꯏ ꯃꯥꯒꯤ ꯐꯣꯟꯗꯤ ꯄꯥꯏꯗꯕ꯭ꯔꯣ
ꯄꯑꯦ ꯄꯌꯦꯦꯑ ꯑꯗꯨ ꯑꯗꯨ ꯉꯁꯥꯏꯌꯦ ꯀꯥꯎꯟꯗꯨ ꯈꯨꯃꯅ ꯍꯥꯎꯁꯦ
ꯑꯣ
ꯀꯣꯒꯟ ꯇ ꯍꯥꯏꯕ꯭ꯔꯥ
ꯎꯝ ꯉꯥꯏ ꯇꯥꯏꯦ
ꯑꯗꯣ ꯌꯥꯗ꯭ꯔꯒꯗꯤ ꯑꯩ ꯇꯧꯔꯛꯀꯅꯤ ꯑꯩꯈꯣꯏ ꯃꯥꯥꯗꯩ ꯑꯩ ꯄꯥꯏꯒꯅꯤ ꯑꯩꯈꯣꯏ ꯃꯥꯥꯗꯩ ꯑꯩꯈꯣꯏ ꯇꯥꯃꯣꯒꯤ ꯍꯥꯞꯆꯤꯟꯒꯅꯤ ꯑꯗꯨꯒ ꯎ
ꯍꯣꯏ ꯌꯦꯉ ꯌꯦ
ꯍꯝ
ꯎ ꯊꯝ
ꯁꯔꯤ
ꯁꯝ ꯌꯥꯝꯅ ꯆꯦꯟꯈ꯭ꯔꯦ
ꯈ꯭ꯋꯥꯡ ꯌꯥꯝ ꯆꯦꯟꯈ꯭ꯔꯦ
ꯊ ꯁꯝ ꯁꯝ
ꯑꯣ ꯁꯝ ꯃꯌꯥꯝ ꯇꯦꯟꯈ꯭ꯔꯦ ꯀꯌꯥꯝꯅꯣꯅꯣ ꯀꯧꯏꯁꯤꯕꯨ
ꯌꯥꯝ ꯀꯥꯈꯔꯦ
ꯍꯥꯟꯅꯒꯤ ꯈꯪꯇꯦꯟ ꯇꯦꯟꯕꯗꯨ ꯑꯣꯏꯔꯕꯣ
ꯅꯦ ꯑꯗꯨ ꯍꯣꯦ
ꯐꯩ ꯑꯗꯨꯐꯥꯎꯤꯔꯝꯃꯣꯏ ꯂꯖꯨꯃ ꯍ
ꯑꯦꯟꯖ ꯇ ꯍꯥ
ꯁꯥꯡꯉꯍꯦ ꯀꯀꯣ ꯁꯥꯡꯔꯀꯥꯟ ꯀꯈꯠꯂꯋꯥꯏ ꯁꯅ ꯂꯩꯌꯕ
ꯅꯨꯡꯉꯥꯏꯕꯣꯏ ꯁꯝ ꯌꯥꯝꯃꯤꯗꯨꯁꯨ ꯀꯛꯄ ꯁꯥꯡꯛꯀꯅ ꯇꯧꯕꯒꯤ ꯁꯥꯡꯈ꯭ꯔꯕꯒꯤ ꯅꯨꯡꯁꯨ
ꯅꯨꯡꯉꯥꯏꯇ꯭ꯔꯣ ꯀꯛꯄꯗꯣ ꯌꯥꯎꯗꯕꯗꯣ
ꯍꯣꯏ ꯑꯩꯗꯤ ꯁꯥꯃꯛ ꯌꯥꯝ ꯄꯥꯗꯦ ꯄꯥꯈ꯭ꯔ ꯆꯥꯅꯤꯉꯨ
ꯍꯝ
ꯑꯩ ꯁꯝꯄꯥꯕꯅ ꯏꯁꯤꯡꯗꯣ ꯌꯥꯔꯦꯕ ꯀꯦꯟꯕꯅ ꯀꯦꯟꯕꯅ ꯈꯥꯡꯕ ꯉꯝꯗꯦꯕ
ꯍꯣꯏ ꯀꯩꯝ ꯈꯜꯂꯨꯅꯨꯁꯦ ꯑꯩꯅ ꯍꯌꯦꯡꯌꯥꯏ ꯄꯩꯁꯥ ꯄꯥꯏꯔꯀꯥꯟꯗ ꯊꯥꯕꯤꯗꯣꯏꯅꯤ
ꯅꯠꯇꯕ ꯁꯝ ꯌꯥꯝ ꯀꯦꯟꯕꯗꯣ ꯏꯁꯤꯡꯗꯣ ꯍꯥꯏꯗꯤ ꯉꯝꯗ꯭ꯔꯤꯕ ꯃꯤ ꯃꯌꯥꯝꯁꯨ ꯎꯞꯥꯏ ꯍꯤꯗꯥꯛ ꯆꯥꯔꯛꯄ ꯌꯥꯗꯕꯅꯤ ꯃꯤ
ꯑ ꯁꯥ ꯊꯤꯌꯦ ꯑꯗꯨꯗꯤ
ꯍꯥꯏꯗꯤ ꯏꯁꯤꯡ ꯆꯦꯟꯖ ꯇꯧꯕꯩꯔꯥ ꯀꯩꯔꯥ ꯈꯪꯗꯦꯕ ꯑꯗꯣ ꯃꯣꯏ ꯃ ꯌꯥꯝ ꯆꯥꯗꯅꯦ
ꯎꯝ
ꯏꯁꯤꯡ ꯅꯨꯡꯁꯨ ꯀꯃꯥꯏꯅ ꯇꯧꯕ ꯃꯣꯏꯒꯤ ꯃꯁꯝꯒꯗꯤ ꯈꯨꯌꯥꯝ ꯑꯃ
ꯃꯣꯏꯗꯤ ꯊꯥꯎꯗꯩꯔꯤꯗꯨꯗꯤ
ꯊꯥꯎꯒꯁꯦ ꯈꯨꯠꯇꯩ ꯑꯃ ꯃꯅꯝꯅ ꯃꯔꯣꯜ ꯅꯃ ꯅꯝꯊꯤꯔꯤꯕ
ꯑꯗꯨꯅꯤ
ꯁꯨꯃꯥꯏꯅ ꯇꯧꯕ ꯊꯥꯎ ꯇꯩꯕꯁꯤ ꯁꯝ ꯌꯥꯝ ꯐꯕ꯭ꯔꯥ
ꯐꯇꯣꯏꯅꯦ ꯑꯗꯨꯅ ꯇꯩꯌꯣ
ꯇꯜꯂꯦ ꯊꯥꯎ ꯇꯩꯕ ꯍꯩꯅꯗꯦ ꯑꯩ ꯊꯥꯔꯒ ꯂꯩꯖꯔꯒꯦ
ꯊꯥꯎ ꯇꯩꯕꯁꯦ
ꯎꯝ
ꯂꯨꯄꯧꯁꯨ ꯐꯅꯤ ꯁꯝꯁꯨ ꯀꯦꯜꯂꯣꯏ
ꯎꯝ
ꯐꯕꯗꯤ ꯐꯕꯅꯦ ꯇꯠꯂꯗꯤ ꯈꯪꯗꯦ ꯐꯕꯩꯗꯤ ꯐꯩ
ꯅꯪꯗꯤ ꯀꯔꯝꯕ ꯊꯥꯎ ꯁꯤꯟꯅꯒꯦ
ꯑꯩ ꯈꯪꯗꯦꯗ ꯑꯝꯂꯥꯒꯨꯝꯕ ꯁꯤꯖꯤꯟꯅꯩ ꯃꯔꯛ ꯃꯔꯛꯇ ꯌꯨꯕꯤ ꯊꯥꯎ ꯁꯤꯖꯤꯟꯅꯩ ꯑꯗꯣ ꯇꯩꯕꯩꯗꯤ ꯏꯁꯇ꯭ꯔꯦꯛꯁ ꯇꯩꯌꯦ ꯏꯁꯇ꯭ꯔꯦꯛꯁ ꯅꯠꯇꯦ ꯇꯔꯦꯁꯃꯤꯒꯤ ꯊꯔ꯭ꯦꯀꯝ ꯇꯩꯌꯦ
ꯑꯣ ꯁꯦꯔꯝꯕꯨꯗꯤ ꯀꯥꯏꯗꯦ ꯁꯦꯔꯝꯕꯨꯗꯤ ꯑꯩꯁꯨ ꯁꯤꯖꯟꯅꯩꯑꯦ ꯑꯃꯨꯛꯃꯨꯛ
ꯎꯝ ꯃꯥꯗꯤ ꯃꯅꯝ ꯌꯥꯝ ꯅꯨꯡꯁꯤꯌꯦ
ꯍꯣꯏ ꯌꯥꯝ ꯅꯨꯡꯁꯤꯌꯦ
ꯍꯧꯖꯤꯛꯀꯥꯟ ꯁꯝ ꯍꯥꯠꯇ꯭ꯔꯦꯗ ꯁꯝꯕꯨ ꯁꯝ ꯗꯔꯀꯥꯔ ꯇꯥꯔꯛꯇ꯭ꯔꯦ ꯍꯧꯖꯤꯛꯀꯥꯟ
ꯎ
ꯑꯗꯨꯅ ꯇꯩꯇ꯭ꯔꯦ
ꯏꯃꯥꯟꯅꯕꯤ ꯏꯕꯥꯅꯤꯒꯤ ꯑꯃꯗꯨꯗꯤ ꯃꯁꯝ ꯇꯤꯡꯅꯤꯡꯈ꯭ꯔꯤꯕ꯭ꯔꯣ ꯑꯃꯨꯛꯀ ꯈꯣꯏꯔꯛꯈ꯭ꯔꯕ꯭ꯔꯣ
ꯑꯃꯨꯛ ꯇꯤꯡꯍꯜꯂꯝꯃꯅꯤ ꯉꯍꯥꯛ ꯑꯃꯨꯛ ꯇꯤꯡꯍꯟꯅꯤ ꯍꯥꯏꯈ꯭ꯔꯕꯅꯦ
ꯎ ꯃꯥꯗꯤ ꯆꯍꯤ ꯈꯨꯗꯤꯡꯒꯤ ꯂꯦꯞꯇ꯭ꯔꯦꯅꯦ
ꯑꯗꯨꯃꯥꯏꯅ ꯂꯦꯞꯇꯕꯅ ꯐꯩ ꯂꯦꯞꯄꯗꯨ ꯊꯤ
ꯑꯗꯣ ꯁꯝ ꯌꯥꯝ ꯐꯔꯣꯏꯌꯦ
ꯐꯔꯣꯏ
ꯆꯍꯤ ꯑꯃꯗ ꯑꯃꯨꯔꯛꯇꯒꯤ ꯍꯦꯟꯅ ꯆꯍꯤ ꯑꯍꯨꯝꯗ ꯑꯃꯨꯔꯛꯇꯒꯤ ꯍꯦꯟꯅ ꯇꯧꯕꯅꯨꯅ ꯊꯣꯛꯄꯅꯦ
ꯃꯥ ꯆꯍꯤ ꯑꯍꯨꯝ ꯑꯣꯏꯔꯝꯅꯤꯗ
ꯍ ꯑꯩꯅ ꯂꯥꯛꯄ ꯆꯍꯤꯗꯨꯗ ꯇꯧꯔꯝꯕꯅꯤ
ꯑꯗꯨꯗꯣ ꯑꯃꯨꯛ ꯈꯣꯏꯒꯠꯄꯩ ꯇꯧꯅꯤ ꯍꯥꯏꯕ ꯑꯃ ꯇꯧꯈꯤꯕꯅꯦ
ꯃꯥ ꯈꯤꯇꯪ ꯈꯣꯏꯕ ꯌꯥꯗꯦ ꯑꯗꯨꯝ ꯇꯧꯋꯦꯕ ꯑꯗꯨꯕꯨꯗꯤ ꯑꯗꯨꯅꯁꯨ ꯐꯕꯗꯤ ꯐꯔꯦ ꯑꯗꯨ ꯁꯝ ꯌꯥꯝ ꯐꯠꯇ꯭ꯔꯗꯤꯀꯣ ꯀꯤꯖꯩꯑꯕ ꯈꯔ ꯂꯩꯔꯒ ꯁꯦꯡꯊꯣꯛꯄꯗꯤ ꯌꯥꯝ ꯇꯧ ꯀꯃꯥꯏꯅ ꯇꯧꯅꯤ
ꯎꯝ ꯑꯁ ꯉꯥꯏꯍꯥꯛꯇꯪꯒꯤ ꯅꯨꯡꯉꯥꯏꯕꯗꯨꯣ ꯂꯣꯏꯈ꯭ꯔꯦ
ꯍꯣꯏ
ꯅꯣꯡ ꯃꯈꯣꯟꯁꯨ ꯇꯥ ꯐꯪꯖꯔꯝꯃꯣꯏꯌꯦ ꯅꯪꯗꯤ
ꯇꯥꯗ ꯑꯃꯨ ꯀꯣ ꯇꯥ ꯇꯥꯗꯦ ꯍꯣꯏ ꯃꯥꯇ ꯌꯥꯝ ꯍꯥ
ꯇꯥꯎꯎꯔꯅꯨ ꯑꯩ ꯇꯥꯍꯟꯕꯤꯒꯦ ꯇꯧꯕꯅꯦ ꯇꯥꯎꯎꯔꯅꯨ
ꯇꯥꯗ꯭ꯔꯦ ꯍꯥꯎ
ꯐꯤ ꯂꯣꯏꯁꯤꯟꯕ ꯃꯈꯪ ꯊꯥ ꯊꯥꯕ ꯌꯥꯎꯕ ꯊꯥ ꯊꯥꯕꯗ ꯇꯔꯪꯗ ꯖꯣꯞ ꯖꯣꯞꯂ ꯍꯥꯞꯆꯤꯟꯈꯤꯕ ꯑꯩꯅ ꯍꯦꯛ
ꯎꯝ
ꯑꯗꯨ ꯑꯣꯏꯇꯥꯔꯦ ꯋꯥꯏ ꯁꯪꯉꯅꯤꯀꯣ
ꯅꯪ ꯍꯣꯏ ꯅꯪ ꯁꯤꯒ ꯇꯔꯥꯃꯉꯥ ꯁꯨꯗꯔꯥ
ꯀꯔꯤꯕꯣ
ꯑꯩꯅꯣꯗꯣ
ꯃꯥꯅꯦ
ꯑꯣ
ꯃꯥꯅꯦ ꯃꯥꯅꯦ
ꯇ ꯑꯗꯦ ꯑ
ꯐꯔ ꯍ ꯗꯨꯈ ꯑꯣꯏꯅꯌꯥꯝꯕ
ꯉ ꯉꯄꯤꯤꯗ ꯄꯤꯕꯤꯌꯣꯗ
ꯍꯥꯥ
ꯅꯅꯥꯎꯅꯨꯄꯤ ꯑꯉꯥꯡꯁꯤꯡꯗ ꯂꯩꯇ꯭ꯔꯣꯗ ꯄꯤꯕꯤꯌꯣꯅ ꯍꯥꯏꯕ
ꯑꯩ ꯏꯗꯤꯦ
ꯎ ꯅꯪꯒꯤ ꯑꯃ ꯆꯅꯥꯕꯠꯂꯤ ꯍ ꯍꯦꯕ ꯅꯠꯇꯗ ꯁꯅꯥꯗ ꯅꯠꯇ ꯅꯠꯇ ꯁꯅꯗ ꯏꯃꯅꯦ ꯃꯤꯒꯤ ꯍꯧꯖꯤꯛ ꯃꯤ ꯑꯃꯅꯀꯣꯜ ꯆꯟꯈ꯭ꯔꯦꯅ
ꯀ
ꯃꯤ ꯑꯇꯣꯞꯄꯅ ꯏꯒ ꯍꯧꯕꯗꯨꯅ ꯆꯟꯈ꯭ꯔꯦꯗ ꯑꯗꯨꯗꯨꯒꯤ ꯏꯃꯥꯟꯅꯕ ꯑꯃꯁꯦ
ꯎꯝ
ꯑꯥ ꯑꯥ ꯑꯩꯒ ꯆꯞ ꯃꯥꯟꯅꯅ ꯑꯩꯒꯤ ꯀ꯭ꯔꯁꯇ ꯀ꯭ꯔꯁ ꯑꯣꯏꯃꯤꯟꯅꯕ ꯅꯨꯄꯥ ꯑꯃ ꯂꯩꯌꯦꯕ
ꯎ
ꯑꯗꯨꯒꯤ ꯃꯥꯅ ꯍꯔꯥꯎꯔꯒ ꯀꯣꯜ ꯇꯧꯔꯛꯄ ꯃꯤꯒꯤꯗꯤ ꯁꯨꯃꯥꯏꯅ ꯇꯧꯈ꯭ꯔꯦ ꯍꯥꯏꯅ ꯃꯤꯅ ꯆꯟꯈ꯭ꯔꯦ ꯍꯧꯖꯤꯛ ꯐꯥꯎꯗꯤ ꯍꯥꯏꯔꯒ
ꯎꯝ ꯅꯪ ꯑꯩꯈꯣꯏ ꯃꯩꯇꯩ ꯅꯠꯇꯕ ꯏꯃꯥꯟꯅꯕ ꯅꯛꯅꯕ ꯂꯩꯇ꯭ꯔꯣ
ꯃꯩꯇꯩ ꯅꯠꯇꯕ ꯏꯃꯥꯟꯅꯕ
ꯎꯝ
ꯑꯣ ꯁꯧꯕꯗꯤ ꯂꯩꯇꯦ ꯑꯗꯨꯕꯨ ꯀꯧꯅꯕꯗꯤ ꯂꯩꯅꯦ
ꯎ ꯍ ꯅꯪꯒ ꯀꯞꯃꯤꯟꯅꯕꯗꯣ
ꯐꯔꯝꯅꯣ
ꯍ
ꯅꯪ ꯍꯥꯏꯁꯦ ꯅꯪ ꯍꯥꯏꯁꯦ ꯀꯔꯝꯕ ꯀꯔꯝꯕ ꯖꯥꯇꯤꯗ ꯑꯣꯏꯗꯣꯏꯅꯣ
ꯑ ꯃꯩꯇꯩꯕꯨ ꯅꯠꯇꯕ ꯃꯄꯥꯟꯒꯤꯖꯥꯠ
ꯃꯌꯥꯝꯕꯤ ꯑꯃ ꯂꯩꯌꯦꯦꯍꯦ
ꯅꯪ ꯑꯠꯇꯤꯟꯋꯥ ꯑꯗꯨ
ꯊꯤꯅꯩꯌꯦ ꯑꯗꯣ ꯌꯥꯝ ꯊꯤꯅ ꯀ꯭ꯂ꯭ꯔꯣꯁ ꯇꯧꯕꯗꯤ ꯇꯧꯈꯤꯗ꯭ꯔꯦ ꯊꯥꯏꯅ ꯂꯥꯟꯖꯥꯎ ꯑ ꯑꯃ ꯊꯣꯛꯄꯗꯒꯤ
ꯍꯣꯏ ꯍꯣꯏ ꯈꯪꯍꯧꯋ
ꯑꯗꯨ ꯃꯈꯀ ꯀꯨꯞꯄ ꯀꯥꯡꯖ ꯈꯔ ꯅꯌꯦ
ꯑꯥ
ꯑꯗꯨꯒ ꯌꯥꯏꯁꯀꯣꯜ ꯄꯥꯈꯪ ꯑ ꯉꯥꯎꯕꯒꯤ ꯃꯤ ꯑꯅꯤ ꯑꯍꯨꯝ ꯂꯩꯌꯦ
ꯑꯁ ꯌꯥꯝ ꯂꯩꯌꯦ ꯅꯪꯗꯤ ꯑꯩ ꯂꯩꯅꯤꯡꯉꯦ ꯂꯩꯇꯦ
ꯏꯁꯂꯅꯤ ꯃꯨꯅꯨꯍꯦ
ꯂꯣꯏꯅꯤꯡꯉꯦ ꯂꯣꯏꯅꯤꯡꯉꯦ ꯂꯩꯍꯟꯅꯤꯡꯉꯦ ꯑꯩ
ꯍꯌꯦꯡꯗꯤ ꯑꯉꯥꯡ ꯇꯨꯁꯟ ꯇꯧꯕꯤꯔꯣ
ꯇꯧꯗꯣꯏꯅꯦ ꯍꯌꯦꯡꯗꯤ ꯑꯅꯤꯅꯤ
ꯄꯨꯡ ꯀꯌꯥꯗꯩ ꯀꯌꯥꯕꯧꯅꯣ
ꯈꯪꯗꯦ ꯍꯌꯦꯡꯖꯦ ꯄꯨꯡ ꯀꯌꯥ ꯊꯥꯔꯛꯇꯣꯏꯅꯣ ꯑꯩꯅ ꯉꯜꯂꯤꯒꯩ ꯌꯥꯏ ꯍꯥꯏꯒꯤꯝ
ꯅꯪ ꯍꯧꯖꯤꯛ ꯄꯨꯡ ꯀꯌꯥꯗ ꯇꯨꯝꯗꯣꯏꯅꯣ ꯇꯔꯥ ꯇꯥꯔꯦ
ꯇꯔꯥ ꯇꯔꯥ ꯇꯥꯔꯦꯕ ꯈꯪꯗꯦꯗ
ꯅꯣꯏꯗꯤ ꯄꯨꯡ ꯚꯔꯣ ꯌꯧꯗꯕꯔ ꯁꯨꯛꯌꯧ
ꯚꯔꯣ ꯌꯧꯕꯖꯦ ꯍꯥꯟꯅꯗꯤ ꯌꯧꯋꯦꯍꯦ ꯌꯧꯋꯦ ꯌꯨꯝꯗ ꯂꯩꯔꯀꯥꯟ ꯌꯧꯗꯕꯩ ꯋꯥꯅꯤ
ꯑꯗꯨ ꯌꯨꯝ ꯂꯩꯕꯗꯒꯤ ꯍꯥꯏꯕ
ꯌꯨꯝꯗ ꯂꯩꯕꯖꯤ ꯚꯔꯣ ꯌꯧꯒꯤꯕ ꯌꯥꯎꯋꯦꯍꯦ ꯌꯧꯕ ꯌꯥꯎꯋꯦ
ꯑꯣꯎꯝ
ꯀꯅꯥꯅ ꯐꯣꯟ ꯌꯦꯡꯉꯤꯉꯩꯗ ꯑꯗꯨꯝ ꯌꯧꯋꯦ ꯗ꯭ꯔꯃꯥꯒ ꯌꯦꯡꯉꯗꯤ ꯍꯧꯖꯤꯛ ꯑꯩ ꯐꯣꯟ ꯌꯥꯗꯕꯩ ꯇꯧꯕꯩ ꯋꯥꯅꯦ
ꯑꯣ
ꯅꯥꯔ